ꯍꯜꯂꯣ
ꯀꯔꯤꯒꯤ ꯐꯣꯟ ꯊꯝꯕ꯭ꯔꯥ
ꯑꯣꯍꯣ ꯑꯩ ꯊꯝꯗꯦꯗ ꯅꯪ ꯊꯝꯕꯅꯤꯗ
ꯑꯩꯅ ꯊꯝꯗꯦꯗ
ꯑꯣ ꯑꯁ ꯉꯥꯒꯤ ꯋꯥꯔꯤ ꯁꯅꯔꯛꯀꯥꯟꯗ ꯀꯣꯜ ꯅꯨꯡꯉꯥꯏꯇꯦꯗꯥ
ꯍꯣꯏ ꯑꯗꯨ ꯑꯣꯏꯔꯁꯨ ꯉꯥꯒꯤ ꯃꯀꯣꯛꯇꯣ
ꯑꯣ
ꯉꯥꯒꯤ ꯃꯀꯣꯛꯇꯣ ꯑꯗꯨꯒ ꯃꯥꯒꯤ ꯏꯔꯨꯝ ꯌꯥꯎꯗꯕꯀꯣ
ꯑ
ꯑꯗꯨꯒ ꯆꯥꯅꯤꯡꯈ꯭ꯔꯦꯗꯥ
ꯍꯣꯏ ꯍꯣꯏ ꯍꯣꯏ ꯑꯇꯩꯗꯤ ꯑ
ꯑꯇꯩꯗꯤ ꯑꯗꯨꯝ ꯅꯪꯒꯤ ꯑꯦꯅꯤ ꯅ ꯪꯅ ꯀꯔꯤ ꯊꯣꯛꯅꯤꯡꯕꯗꯨ ꯑꯗꯨꯝ ꯄꯤꯖꯧ ꯑꯩꯁ ꯑꯗꯨꯝ ꯌꯥꯕꯅꯦ
ꯑꯣ ꯑꯣ ꯑꯣ ꯉꯦꯟꯇꯥ ꯂꯥꯛꯎꯀꯣ ꯑꯗꯨꯗꯤ
ꯑꯣ ꯑꯗꯣ ꯄꯥꯔꯇ ꯀꯣꯏꯕ ꯆꯠꯁꯤꯔꯣ
ꯆꯠꯁꯦ ꯅꯣꯏꯒꯤ ꯀꯔꯤ ꯄꯥꯛ ꯂꯩꯕ꯭ꯔꯣ
ꯈꯪꯗꯦ ꯅꯣꯏ ꯅꯣꯏꯔꯣꯝꯗ ꯂꯩꯕꯅꯦ ꯅꯣꯏꯔꯣꯝꯗ ꯆꯠꯂꯒ ꯑꯗꯨꯝ ꯀꯣꯏꯕ ꯆꯠꯄꯀꯣ ꯑꯦꯅꯤ ꯑꯗꯨꯝ ꯀꯣꯏꯕ ꯆꯠꯄ ꯌꯥꯕ ꯃꯐꯝꯗꯀꯣ
ꯆꯠꯁꯦ ꯆꯠꯇꯁꯦ ꯄꯨꯕꯤꯒꯦ
ꯄꯨꯕꯤꯔꯣ ꯄꯨꯕꯤꯔꯣ ꯆꯤꯡꯗꯣꯟꯗꯗꯤ ꯄꯨꯕꯤꯒꯅꯨꯍꯦ ꯑꯗꯨ ꯑꯗꯨꯝꯃꯨꯛꯇ ꯆꯠꯄ ꯇꯠꯂꯦꯀꯣ
ꯆꯤꯡꯗꯣꯜ ꯄꯥꯝꯗꯕꯔꯣ
ꯇꯜꯂꯦꯍꯦ ꯀꯗꯥꯏꯗꯒꯤ ꯑꯗꯣꯏ ꯎꯁꯣꯏꯒꯨꯝꯕ ꯊꯤꯕ ꯆꯠꯇꯧꯅꯤꯗꯥ ꯑꯩꯈꯣꯏ ꯃꯨꯠ ꯊꯤꯕ ꯆꯠꯂꯒ ꯊꯥꯏꯅ ꯅꯤꯡꯁꯤꯡꯗ꯭ꯔ ꯅꯣꯏꯗ ꯆꯠꯂꯒ ꯅꯣꯏꯗ ꯆꯠꯂꯒ ꯈꯨꯔ ꯃꯥꯒꯤ ꯃꯇꯝꯗꯣ ꯎꯁꯣꯏ ꯊꯤꯕ ꯃꯇꯝꯗꯣ ꯎꯁꯣꯏꯊꯤꯕ ꯆꯠꯂꯒ ꯀꯣ
ꯑ
ꯑꯗꯣ ꯑꯩꯈꯣꯏꯁꯦ ꯑ ꯑꯩꯈꯣꯏ ꯃꯥꯗꯣ ꯈꯣꯍꯤꯗꯣ ꯈꯣꯏꯍꯤ ꯐꯪꯕꯅꯦꯕ ꯎꯝ ꯈꯣꯏꯍꯤ ꯐꯪꯅꯕꯀꯣ ꯑꯗꯨꯒ ꯆꯥꯕꯅꯦꯕ ꯑꯗꯨꯒ ꯀ꯭ꯔꯦꯞꯀꯨꯟꯁꯨ ꯀꯣ ꯊꯩꯕꯣꯡ ꯊꯩꯕꯣꯡ ꯍꯦꯛꯄ ꯆꯠꯂꯕꯀꯣ ꯊꯩꯕꯣꯡꯒꯤ ꯊꯩꯕꯣꯡꯒꯤ ꯃꯥꯒꯤ ꯃꯔꯨꯒꯨꯝꯕ ꯂꯣꯏ ꯆꯥꯕ ꯃꯇꯨꯡꯗ ꯃꯥꯒꯤ ꯈꯔ ꯂꯦꯝꯕꯅꯦꯕ ꯀꯣꯕꯔꯗꯣ ꯑꯗꯨ ꯀꯣꯕꯔꯗꯣ ꯑꯥ ꯂꯣꯛ ꯇꯨꯔꯦꯟꯗꯀꯣ ꯂꯣꯛ ꯏꯁꯤꯡ ꯂꯥꯛ ꯑꯗꯨꯗ ꯊꯝꯃꯨꯅꯦꯕ ꯑꯗꯨꯗꯤ ꯋꯥꯏꯐꯨ ꯐꯥꯔꯅꯤ ꯑꯁ ꯋꯥꯢꯐꯨ ꯐꯥꯕ ꯅꯨꯡꯉꯥꯏꯕꯁꯤꯗꯤꯀꯣ ꯑꯗꯣ ꯑꯗꯨꯒ ꯎꯝ ꯎꯝ ꯂꯐꯣꯏ ꯂꯐꯣꯏꯒꯤ ꯊꯥꯐꯝ ꯃꯛ ꯖꯒꯥꯗ ꯆꯠꯄꯀꯣ
ꯑ ꯆꯤꯡꯗ ꯆꯤꯡꯗ ꯂꯐꯣꯏ ꯊꯥꯐꯝꯗꯨ ꯆꯠ ꯄꯥ ꯑꯗꯨ ꯆꯠꯄ ꯀꯥꯟꯗ ꯑꯩꯒꯤ ꯑꯩꯒꯤ ꯎꯝꯍꯨꯝꯍꯨꯝ ꯏꯄꯥꯅꯀꯣ
ꯎꯝ
ꯀꯔꯃꯥ ꯇꯧꯕ ꯁꯥꯗꯣ ꯀꯥꯞꯄ ꯀꯥꯞꯄ ꯑꯗꯣ ꯄꯥꯟꯗ꯭ꯔ ꯃꯥꯜꯂꯦ ꯑꯗꯨ ꯃꯥꯗꯤ ꯁꯥ ꯑꯃꯗꯤ ꯄꯨꯔꯛꯄꯅꯦꯕ ꯑꯁ ꯆꯥꯕ ꯍꯥꯎꯋꯦ ꯑꯗꯨ ꯁꯥꯃꯨꯛꯇꯤ
ꯅꯗꯥꯎ ꯌꯥꯝ ꯐꯩꯅꯦ ꯌꯥꯝ ꯅꯨꯡꯉꯥꯏꯕ ꯄꯨꯟꯁꯤꯅꯤꯅꯦ ꯅꯪꯁꯦ
ꯎꯝ ꯅꯨꯡꯉꯥꯏꯕꯅꯦ ꯑꯗꯨ ꯑꯁ ꯑꯗꯨ ꯁꯥꯕꯨꯗꯤꯀꯣ ꯍꯥꯎꯕꯁꯤꯗꯤꯀꯣ ꯑꯗꯨꯒ ꯆꯠꯄ ꯀꯥꯟꯗ ꯍꯥꯃꯦꯡ ꯍꯥꯃꯦꯡ ꯆꯥꯕ ꯃꯇꯝꯅꯦꯕ ꯍꯃꯦꯡ ꯍꯃꯦꯡ ꯈꯜꯂꯒ ꯆꯥꯕꯅꯦꯕ ꯑꯩꯈꯣꯏꯁꯦ ꯑꯗꯨꯒ ꯆꯥꯕ ꯃꯇꯨꯡꯗꯗꯤ ꯈꯣꯢꯁꯦ ꯑꯃꯨꯛꯀ ꯍꯟ ꯍꯜꯂꯒ ꯆꯥꯕꯅꯦꯕ ꯗꯨ ꯑꯣꯢꯔꯦ ꯍꯥꯎꯗꯤ ꯍꯥꯎꯋꯤ ꯆꯠꯂꯝꯗꯥꯢꯁꯨ ꯁꯜꯂꯒ ꯆꯥꯏꯀꯣ
ꯑꯣ ꯌꯥꯝ ꯐꯩꯅꯦ
ꯎꯝ
ꯄꯥꯔꯦ ꯄꯥꯔꯦ
ꯅꯣꯢꯗꯤ
ꯈꯣꯏꯗꯤ ꯗꯨꯒꯨꯝꯕ ꯆꯥꯕ ꯐꯪꯗꯦ ꯌꯦꯟ ꯌꯦꯟ ꯉꯥꯛꯇ ꯆꯥꯏꯋꯦ ꯌꯦꯟ ꯉꯥꯛꯇ ꯆꯥꯏꯋꯦ ꯑꯈꯣꯏꯗꯤ
ꯀꯔꯝꯕ ꯖꯦꯟ ꯆꯥꯕ꯭ꯔꯣ
ꯕꯣꯏꯂꯔ
ꯍꯥꯎꯕꯅꯦ ꯕꯣꯏꯂꯔꯕꯨꯁꯨ ꯑꯗꯨꯝ ꯍꯥꯎꯕꯅꯦꯗ
ꯆꯥꯃꯟꯕꯒꯤꯀꯣ ꯆꯅꯤꯡꯗ꯭ꯔꯦ
ꯈꯪꯗꯦ ꯑꯩꯗꯤ ꯑꯗꯨꯝ ꯏꯟꯇꯔꯦꯁ ꯂꯩꯕꯗ ꯂꯣꯏꯔꯦ ꯑꯗꯨꯒꯨꯝꯕ ꯆꯥꯕ ꯈꯣꯠꯄꯁꯦ
ꯅꯣꯡꯃꯥ ꯄꯨꯕꯤꯌꯨꯗ ꯑꯩꯁꯨ
ꯎꯝ ꯑꯩ ꯋꯥꯔꯤ ꯑꯃ ꯂꯤꯕꯤꯒꯦꯀꯣ ꯏꯅꯥꯎ ꯏꯅꯥꯎꯄꯥꯒ ꯑꯩꯁꯦ ꯎꯝ ꯆꯤꯡꯗ ꯆꯠꯄꯅꯦꯕꯣ ꯎꯆꯦꯛ ꯀꯥꯞꯄ ꯆꯠꯄꯅꯦꯕ ꯑꯗꯣ ꯏꯅꯥꯎꯄꯥꯗꯤ ꯎꯆꯦꯛ ꯑꯆꯧ ꯑꯆꯧꯕ ꯎꯕꯗ ꯃꯥꯅ ꯀꯥꯞꯄꯅꯦꯀꯣ ꯎꯆꯦꯛ ꯃꯆꯥ ꯃꯆꯥ ꯎꯕꯁꯥꯔꯗꯤ ꯑꯩ ꯑꯩꯉꯣꯟꯗ ꯀꯣ ꯀꯥꯄꯣ ꯀꯥꯄꯣ ꯍꯩꯗꯣꯅꯦꯕ ꯅꯣꯡꯃꯩꯗꯣ ꯄꯤꯕ ꯁꯥꯔꯒ ꯀꯥꯄꯣ ꯀꯥꯄꯣꯏ ꯑꯦꯝ ꯁꯥꯗꯣꯏꯅꯦ
ꯑꯥ
ꯑꯗꯨꯒ ꯑꯈꯣꯏꯁꯦ ꯅꯣꯡꯃꯩꯁꯦ ꯑ ꯢꯄꯥꯈꯣꯏꯒ ꯍꯃꯦꯡ ꯂꯧꯕ ꯆꯞꯄꯅꯦ ꯒꯥꯔꯤꯗꯀꯣ ꯑꯩꯗꯤ ꯈꯔ ꯅꯣꯏꯕꯅꯤꯅꯀꯣ ꯖꯪꯒꯜꯗ ꯆꯤꯡꯗ ꯆꯠꯄ ꯃꯇꯨꯡꯗ ꯑꯩꯈꯣꯏ ꯃꯤꯡꯖꯦ ꯄꯨꯔꯛꯄꯅꯦꯕ ꯄꯨꯔꯛꯄ ꯀꯥꯟꯗ ꯑꯩꯈꯣꯏꯖꯦ ꯃꯤ ꯃꯔꯤ ꯆꯠꯄꯅꯤꯗ ꯐꯥꯔꯁꯇ ꯏꯄꯥꯅ ꯐꯥꯔꯁꯇ ꯑ ꯑꯪꯀꯜ ꯑꯃꯥꯅ ꯄꯨꯈ꯭ꯔꯦꯀꯣ ꯄꯨꯔꯒ ꯃꯊꯪꯗ ꯕꯣꯏ ꯇꯥꯂꯨꯛꯅ ꯄꯨꯈ꯭ꯔꯦ ꯃꯊꯪꯗ ꯑꯩ ꯄꯤꯒꯗ꯭ꯔꯥ ꯍꯥꯏꯔꯒ ꯑꯩꯉꯣꯟꯗ ꯄꯤꯗꯕꯤꯗ ꯏꯄꯥꯅ ꯒꯥꯔꯤꯗ ꯍꯞꯈ꯭ꯔꯦꯕ ꯒꯥꯔꯤꯗ ꯍꯥꯞꯈ꯭ꯔꯗꯤ ꯀꯔꯤꯁꯨ ꯊꯥꯡꯍꯟꯗ꯭ꯔꯦꯕ ꯑꯗꯨꯒ ꯑꯩꯈꯣꯏꯖꯦ ꯒꯥꯔꯤꯖꯦ ꯎꯝ ꯅꯥꯟꯕꯒꯤ ꯆꯠꯄ ꯉꯝꯗꯔꯦꯕ ꯗꯨ ꯒꯥꯔꯤꯖꯦ ꯅꯥꯟꯕꯒꯤ ꯆꯠꯄ ꯉꯝꯗꯕꯒꯤ ꯏꯟꯖꯦ ꯍꯥꯏꯔꯒ ꯃꯌꯥꯝꯖꯦ ꯏꯠꯄꯗꯨꯅꯦꯕ ꯑꯗꯨ ꯏꯜꯂꯒ ꯈꯤꯇꯪ ꯒꯥꯔꯤꯗꫭ ꯀꯥꯕ ꯀꯥꯟꯗ ꯑꯃꯨꯛ ꯑꯩꯁꯦ ꯑ ꯑꯩꯗꯤ ꯖꯤꯀꯥ ꯀꯥꯒ꯭ꯔꯦ ꯑꯗꯨꯝ ꯂꯦꯞꯄꯀꯣ ꯑꯗꯨꯝ ꯂꯦꯞꯄ ꯀꯥꯟꯗ ꯑꯃꯨꯛꯀ ꯀꯔꯃ ꯇꯧꯕ ꯒꯥꯔꯤꯁꯤ ꯑꯃꯨꯛꯀ ꯆꯠꯇ꯭ꯔꯕ ꯑꯗꯨꯒꯤ ꯃꯌꯥꯝꯁꯤ ꯏꯟꯖꯦ ꯑꯩꯉꯣꯟꯗ ꯑꯃꯨꯛ ꯑꯩꯁꯦ ꯆꯦꯜꯂꯛ ꯀꯥꯟꯗ ꯀꯔꯤꯁ ꯅꯜꯕꯗ ꯇꯥꯈ꯭ꯔꯕ
ꯅꯜꯂꯒ ꯇꯥꯔꯒ ꯃꯤꯒꯥꯡꯁꯨ ꯎꯒꯗꯕ ꯑꯗꯨ ꯏꯇꯣꯝꯇ ꯏꯀꯥꯏꯈꯤꯕ ꯍꯥꯏꯇꯥꯥꯔꯦꯀꯣ ꯏꯇꯣꯝ ꯏꯇꯣꯝ ꯏꯇꯣꯝꯗ ꯏꯀꯥꯏ ꯅꯣꯛꯅꯤꯡꯉꯦ ꯑꯗꯨ ꯃꯇꯝꯗꫭ ꯔꫭ ꯏꯇꯣꯝꯗ ꯏꯀꯥꯏꯒ꯭ꯔꯦꯕ ꯑꯩꯏꯖꯦ ꯑꯗꯨꯗꯤ ꯃꯣꯏꯅ ꯀꯅꯥꯁꯨ ꯎꯗ꯭ꯔꯦꯀꯣ ꯑꯗꯨ ꯊꯥꯡ ꯄꯥꯏꯔꯒ ꯊꯥꯡ ꯂꯝꯕꯤꯗꯣ ꯐꯖꯅ ꯁꯦꯝꯒ꯭ꯔꯦ ꯑꯗꯨ ꯍꯟꯅꯈ꯭ꯔꯦ ꯌꯨꯝ ꯍꯟꯅꯈ꯭ꯔꯦ ꯍꯟꯃꯗꯨꯗ ꯑꯗꯨ ꯍꯥꯃꯦꯡꯗꫭ ꯍꯠꯂꯒ ꯆꯊꯣꯛꯈ꯭ꯔꯦ ꯍꯥꯋꯦ
ꯄꯨꯟꯁꯤꯁꯦ ꯅꯨꯡꯉꯥꯏꯗ
ꯎꯝ ꯑꯗꯨꯒꯤ ꯍꯥꯃꯦꯡꯖꯦ ꯃꯀꯣꯛꯀ ꯃꯈꯣꯡꯖꯦ ꯑꯩꯉꯣꯟꯗ ꯁꯦꯝꯃꯣ ꯍꯥꯏꯕꯅꯦꯕꯀꯣ ꯑꯁ ꯑꯩꯗꯤ ꯁꯦꯝꯕꯁꯨ ꯍꯩꯇꯕꯅꯤꯅ ꯃꯣꯏꯒꯤ ꯑ ꯐꯔꯒꯨꯝꯅꯤ ꯈꯔ ꯀꯥꯞꯄ ꯁꯥꯔꯒ ꯃ ꯃꯇꯨꯒꯨꯝꯕꯗꫭ ꯈꯔ ꯂꯧꯊꯣꯛ ꯂꯨꯊꯣꯛꯄꯨꯂꯨ ꯁꯥꯔꯒꯩ ꯏꯄꯥꯅ ꯂꯣꯏ ꯁꯦꯝꯕꯅꯤꯅꯦ ꯂꯣꯏ ꯀꯛꯄꯅꯦ ꯑꯩꯗꯤ ꯀꯛꯄꯖꯨ ꯍꯩꯇꯝꯅꯤꯅ ꯌꯦꯟ ꯕꯧꯖꯨ ꯀꯛꯄ ꯍꯩꯇꯝꯅꯦ ꯀꯗꯥꯏꯗꯒꯤ ꯑꯗꯨꯗꯤ ꯀꯛꯄ ꯍꯥꯏꯒ꯭ꯔꫭꯅꯦ ꯑꯁ ꯐꯥꯒꯤ ꯇꯥꯌꯦꯗ ꯈꯜꯂꯒꯒꯣ ꯎꯝ ꯑꯁ ꯉꯁꯥꯏꯒꯤ ꯉꯥꯕꯗꯤ ꯑꯁ ꯑꯩ ꯄꯦꯟꯗꯦꯍꯦ ꯆꯥꯎꯗꯤ ꯆꯥꯎꯕꯅꯦꯍꯦ
ꯀꯔꯝꯕ ꯉꯥꯔꯣ ꯉꯥꯃꯨꯔꯣ
ꯅꯠꯇꯦ ꯉꯥꯃꯨꯒꯨꯝꯕ ꯅꯠꯇꯦ ꯋꯥꯏꯠ ꯃꯆꯨꯅꯦꯕꯀꯣ ꯄꯥꯛꯄꯀꯣ ꯎꯝ ꯈ ꯆꯤꯡꯕ ꯋꯥꯅ ꯑꯗꯨꯗꯒꯤ ꯑꯩꯅ ꯀꯟꯅ ꯆꯤꯡꯂꯛꯄ ꯑꯗꯨ ꯁꯤꯡꯉ ꯑꯁ ꯑꯗꯨ ꯈꯣꯏꯗꫭ ꯐꯖꯗꯦ ꯑꯩ ꯄꯥꯏꯕ ꯈꯣꯏꯗꫭ ꯑꯅꯧꯕ ꯁꯤꯟꯕꯅꯤ ꯃꯥꯒꯤ ꯀꯩꯅꫭꯗꯣ ꯎꯝ ꯈꯣꯏꯗꯣ ꯑꯗꯨꯗ ꯄꯣꯁ ꯇꯥꯔꯤꯅꯦ ꯑꯗꯨ ꯑꯩ ꯌꯦꯡꯕꯅꯦ ꯀꯔꯤꯒꯤ ꯏꯁꯇꯛ ꯑꯣꯏꯗꯕ꯭ꯔ ꯍꯥꯏꯕꯗꯤ ꯀꯔꯤꯒꯤ ꯊꯨꯗꯕ꯭ꯔꯥ ꯍꯥꯏꯕꯗꯤ ꯃꯁꯥ ꯊꯨꯒꯗꯕꯅꯦꯕ ꯈꯣꯏꯅ ꯆꯤꯡꯉꯛꯄꯅꯤꯅ ꯀꯔꯤ ꯇꯧꯕ꯭ꯔꯥ ꯇꯧ ꯆꯦꯛ ꯇꯧ ꯀꯥꯟꯗ ꯊꯧꯗꯕ ꯋꯥꯅꯤꯗ ꯂꯩꯕꯁꯨ ꯀꯨꯏꯁꯨ ꯀꯨꯏꯗ꯭ꯔꯤꯕ ꯅꯍꯥꯟꯗꯤ ꯉꯥꯔꯤꯟ ꯑꯃꯛꯇꯪ ꯐꯥꯕꯅꯦ ꯑꯗꯨꯅꯀꯣ ꯑꯗꯨꯀꯥꯟꯗꯤ ꯆꯞ ꯆꯥꯌꯦꯕ ꯍꯧꯖꯤꯛꯇꯤꯒꯤꯉꯨ ꯌꯥꯗꯕ ꯋꯥꯅꯤꯗ ꯌꯥꯝ ꯐꯥꯒꯤ ꯇꯥꯕ ꯋꯥꯅꯤꯗ
ꯗꯥꯎꯁꯤꯗꯤ
ꯎꯝ ꯑꯁ ꯂꯝꯕꯤ ꯍꯜꯂꯛꯄ ꯀꯥꯟꯗ ꯒꯥꯔꯤꯁꯦ ꯀꯟꯅ ꯀꯟꯅ ꯊꯧꯅꯁꯦ ꯍꯥꯏꯔꯒ ꯑꯗꯨꯕꯨꯒꯣ ꯀꯟꯅ ꯊꯧꯕ ꯐꯪꯗꯕ ꯕꯦꯔꯥꯅꯦꯍꯦ ꯍꯨꯏ ꯂꯥꯛꯄꯥ ꯇꯥꯟꯒꯦ ꯇꯧꯕꯀꯣ ꯁꯤꯗꯥ ꯍꯨꯏ ꯑꯃ ꯃꯤ ꯎꯁꯤꯠꯇꯕꯩ ꯋꯥꯅꯤꯗ ꯍꯨꯏꯖꯤꯡꯁꯦ ꯈꯪꯗꯦ ꯀꯅꯥ ꯈꯣꯏ ꯍꯨꯏꯔꯥ ꯑꯈꯣꯏꯗꯤ ꯌꯦꯟꯒꯥ ꯉꯥꯅꯨ ꯖꯣꯛꯄꯅꯤꯅꯀꯣ
ꯎꯝ
ꯑꯦ ꯍꯨꯟ ꯍꯨꯟ ꯎꯝ ꯖꯦꯁ ꯇꯧꯕ ꯐꯣꯔꯝ ꯇꯥ ꯃꯆꯥ ꯇꯧꯕ ꯎꯝ ꯍꯣꯏ
ꯆꯨꯝꯃꯦ ꯆꯨꯝꯃꯦ ꯇꯥꯟꯒꯗꯕꯅꯦ
ꯋꯥꯏꯗꯥ ꯄꯣꯠꯁꯨ ꯈꯔꯗꯤ ꯃꯥꯄꯨ ꯃꯄꯨꯁꯤꯡꯁꯨ ꯈꯔꯗꯤꯀꯣ ꯌꯦꯡꯕ ꯌꯥꯕꯅꯤ ꯍꯨꯏꯒꯨꯝꯕꯁꯤꯗꯤ ꯅꯥ ꯃꯤꯒꯤꯗꯤ ꯄꯣꯠ ꯆꯩꯗꯣ ꯆꯥꯕ ꯂꯥꯛꯄꯅꯤ ꯌꯦꯡꯉꯨꯅꯦ ꯁꯥꯎꯅꯤꯡꯕ ꯂꯣꯏꯔꯦꯁꯦ ꯉꯣ ꯑꯩꯒꯤ ꯅꯣꯔꯤꯁꯨ ꯀꯗꯥꯏ ꯊꯝꯈ꯭ꯔꯥꯕ꯭ꯔꯥ ꯈꯪꯗꯦ ꯂꯩꯇꯥ ꯂꯩꯔꯝꯗ꯭ꯔꯦ
ꯂꯩꯒꯤꯅꯤ ꯊꯤꯌꯨ
ꯍꯣꯏ ꯅꯠꯇ꯭ꯔꯥꯗꯤꯀꯣ ꯑꯗꯨꯝ ꯀꯥꯞꯄꯅꯤ ꯁꯣꯏꯔꯣꯏ ꯑꯩꯗꯤ ꯌꯥꯝ ꯎꯁꯤꯠꯇꯥ ꯋꯥꯅꯤꯗꯥ
ꯑꯩꯈꯣꯏ ꯑꯩꯈꯣꯏꯗꯥꯗꯤ ꯑꯣꯏꯔꯗꯤ ꯍꯥꯠꯇꯣꯛꯄꯤꯔꯅꯤ ꯑꯗꯨꯗꯣ
ꯅꯣꯏꯔꯣ
ꯍꯥꯑꯣ ꯁꯥꯊꯤꯕꯅꯦ ꯍꯦꯛ ꯑꯗꯨꯃꯥꯏꯟ ꯇꯧꯋꯦ ꯀꯝꯄ꯭ꯂꯦꯟ ꯍꯦꯜꯂꯔꯥꯒ ꯁꯤꯛꯁ ꯆꯤꯟꯗ꯭ꯔꯥꯗꯤ ꯐꯥꯕꯤꯗ꯭ꯔꯥꯗꯤ ꯅꯦꯛꯁ ꯃꯊꯪꯗ ꯑꯃꯨꯛꯀꯥ ꯇꯧꯔꯗꯤ ꯍꯞ
ꯎꯝ ꯅꯣꯏꯗꯤ ꯑꯉꯛꯄꯅꯦ ꯁꯠ ꯊꯤ ꯑꯗꯨꯗꯤ
ꯎꯝ ꯁꯥ ꯊꯤꯕꯅꯦ ꯑꯗꯨꯒꯤꯀꯣ ꯃꯁꯥ ꯃꯁꯥꯒꯤ ꯆꯤꯟꯅꯕꯅꯦ
ꯎꯝ ꯍꯣꯏ ꯑꯗꯨꯅ ꯐꯩꯗꯥ ꯍꯥꯏꯕꯗꯤ
ꯎꯝ
ꯃꯤꯒꯤ ꯖꯒꯥ ꯁꯣꯛ ꯊꯣꯛꯇ꯭ꯔꯥꯗꯤ ꯐꯩꯅ
ꯁꯨꯝꯃꯦ ꯆꯨꯝꯃꯦ
ꯃꯤ ꯖꯒꯥ ꯁꯣꯛꯂꯕ ꯂꯥꯛꯑꯗꯤ ꯍꯠꯄ ꯇꯥꯕ ꯑꯗꯣ ꯅꯣꯏꯗꯤ ꯑꯗꯣꯝꯗꯤ ꯈꯔ ꯅꯨꯉꯥꯏꯅ ꯑꯗꯨꯒꯤ ꯃꯇꯥꯡꯗꯥꯀꯣ
ꯌꯣꯛꯄ ꯀꯔꯤ ꯀꯔꯤꯅꯣꯗꯤ ꯅꯨꯡꯉꯥꯏꯕꯅꯦ
ꯍꯥ
ꯌꯣꯛꯄ ꯈꯣꯠꯄ ꯉꯥꯅꯨꯒꯨꯝꯕ ꯈꯣꯠꯄ ꯌꯣꯛꯄ ꯑꯗꯤ ꯅꯨꯡꯉꯥꯏꯕꯅꯦ
ꯍꯣꯏ ꯍꯨꯏꯗꯣ ꯃꯥꯒꯤ ꯃꯌꯨꯝ ꯂꯩꯔꯥꯗꯤꯀꯣ
ꯎꯝ
ꯃꯆꯨꯝꯒꯨꯝꯕ ꯂꯩꯔꯗꯤ ꯄꯣꯠ ꯆꯩꯁꯦ ꯅꯨꯡꯉꯥꯏꯗꯤ ꯅꯨꯡꯉꯥꯏꯕꯅꯤ ꯍꯥꯏꯕꯗꯤ ꯃꯌꯨꯝ ꯂꯩꯇꯔꯥꯗꯤ ꯌꯣꯛꯂꯒꯥ ꯃꯤ ꯈꯠꯅꯤꯡꯉꯥꯏꯅꯦ ꯍꯥꯏꯗꯤ ꯄꯣꯠ ꯆꯩ ꯌꯣꯛꯄ ꯍꯨꯏꯖꯦ ꯍꯥꯏꯕꯗꯤ ꯌꯨꯝꯒꯤꯗꯣ ꯍꯥꯟꯅꯀꯣ
ꯎꯝ
ꯃꯥꯏ ꯃꯥꯒꯤ ꯇꯨꯝꯐꯝꯗꯨ ꯂꯣꯏꯅ ꯁꯦꯝꯕ ꯑꯣ ꯕꯖꯦꯠꯇ ꯇꯧꯒꯗꯕꯅꯤ ꯅꯠꯇ꯭ꯔ ꯕꯖꯦꯠ ꯌꯥꯎꯗ꯭ꯔꯗꯤ ꯇꯧꯔꯗꯤ ꯌꯥꯝ ꯋꯥꯒꯗꯕ ꯑꯃꯨꯛꯀ
ꯆꯨꯝꯃꯦ ꯆꯨꯝꯃꯦ ꯆꯨꯝꯃꯦ
ꯅꯪ ꯉꯥꯅꯨ ꯊꯣꯛꯀꯦ ꯍꯥꯏꯔꯗꯤꯦ ꯉꯥꯅꯨꯒ ꯀꯔꯤ ꯆꯥꯕ꯭ꯔꯥ ꯍꯥꯏꯒꯦ ꯕꯖꯦꯠꯇꯣ ꯊꯝꯕ ꯑꯣ ꯑꯣꯗꯤ ꯑꯣꯗꯤ ꯑꯣꯈꯤꯕ ꯃꯆꯦꯗ ꯊꯝꯕ ꯕꯣꯏꯂꯔꯁꯨ ꯍꯧꯗꯤ ꯕꯣꯏꯂꯔꯒꯤ ꯃꯆ ꯃꯆꯤꯟꯖꯥꯛꯇꯣ ꯁꯨꯅ ꯊꯝꯕ
ꯎꯝ
ꯃꯆꯤꯟꯖꯥꯛ ꯁꯨꯅ ꯊꯝꯃ ꯃꯄꯥꯟ ꯊꯣꯛꯍꯟꯗꯕ ꯑꯗꯨꯝ ꯉꯟꯇꯥ ꯍꯧꯒꯂꯛ ꯑꯩꯈꯣꯏ ꯑꯗꯨꯝ ꯄꯕ ꯉꯟꯇꯥ ꯍꯧꯂꯛꯇ꯭ꯔꯁꯨ ꯍꯨꯒꯞ ꯍꯨꯛꯠꯗꯤ ꯆꯥꯛ ꯇꯨꯝ ꯆꯤꯟ ꯆꯥꯎꯁꯤꯟꯕꯤꯕ ꯃꯥꯏ ꯑꯗꯨꯃꯥꯏ ꯇꯧꯔꯗꯤ ꯀꯣꯅꯤ ꯍꯤꯡꯃꯤꯟꯅꯕꯁꯨ ꯅꯨꯡꯉꯥꯏꯒꯅꯤ ꯄꯩꯁꯥꯁꯨ ꯂꯥꯛꯀꯅꯤ ꯃꯥꯡꯁꯨ ꯃꯥꯡꯂꯔꯣꯏ
ꯆꯨꯝꯃꯦ ꯆꯨꯝꯃꯦ
ꯍꯣꯏ ꯑꯗꯨꯗꯤ ꯂꯥꯏꯔꯤꯛꯀꯤ ꯃꯇꯥꯡꯁꯤꯁꯨ ꯀꯣꯏꯕꯅꯦ ꯃꯤꯅꯤꯁ ꯂꯥꯏꯛꯀꯤꯗꯤꯊ ꯑꯩꯈꯣꯏꯅ ꯆꯦꯛꯁꯤꯟꯕ ꯇꯥꯏ ꯀꯣ ꯑꯗꯨꯗꯤ ꯄ꯭ꯔꯤꯄꯦꯗ ꯂꯥꯛꯄꯅꯤꯅ ꯆꯨꯝꯗ꯭ꯔꯣ ꯑꯧꯅ ꯍꯥꯏꯕꯁꯦ ꯇꯕ꯭ꯔꯣ
ꯎꯝ ꯇꯥꯏꯌꯦ ꯉꯥꯡꯉꯣ
ꯑꯣ ꯄ꯭ꯔꯤꯄꯦꯗꯀꯤ ꯃꯇꯝꯒꯤꯗꯣꯡꯉꯣ ꯌꯦꯡꯉꯣ ꯄ꯭ꯔꯤꯄꯦꯗ ꯍꯥꯏꯕꯁꯤꯗꯤ ꯌꯦꯡꯉꯨ ꯑꯩꯈꯣꯏꯅ ꯉꯛꯇ ꯄ꯭ꯔꯤꯄꯦꯗ ꯆꯥꯔꯖ ꯇꯧꯅꯤ ꯍꯦꯛ ꯑꯣ ꯐꯥꯏꯚ ꯍꯟꯗ꯭ꯔꯦꯠꯀꯤ ꯆꯥꯔꯖ ꯌꯦꯡꯉꯨꯅꯦ ꯂꯨꯄꯥ ꯋꯥꯟ ꯋꯤꯛꯁꯨ ꯁꯨꯗ꯭ꯔꯤ ꯌꯦꯡꯉꯨꯅꯦ
ꯑꯗꯨ
ꯑꯥ ꯋꯥꯟ ꯋꯥꯟ ꯐꯤꯐꯇꯤꯒꯤ ꯃꯠꯇ ꯂꯩ ꯌꯦ ꯋꯥꯅꯤꯗ ꯑꯗꯨꯗꯤ ꯀꯃꯥꯏꯅ ꯍꯤꯡꯒꯗꯕꯅ ꯂꯄꯥ ꯆꯥꯃꯉꯥ ꯋꯥꯟ ꯃꯟ ꯁꯨꯨꯔ꯭ꯔꯗꯤ ꯅꯣꯏꯗꯤ ꯀꯃꯥꯏꯅ ꯇꯧꯏꯦ
ꯑꯩꯈꯣꯏꯗꯤ ꯆꯍꯤ ꯆꯍꯤꯒꯤ ꯊꯤꯗꯗꯤ ꯍꯧꯖꯤꯛꯇꯤ ꯄ꯭ꯔꯤꯄꯦꯗ ꯕꯤꯜ ꯂꯥꯛꯑꯦ ꯑꯗꯨ ꯑꯣꯏꯔꯁꯨ ꯊꯝꯗ꯭ꯔꯤꯕꯀꯣ ꯆꯍꯤ ꯆꯍꯤꯒꯤꯗꯤ ꯑꯗꯨꯝ ꯃꯃꯜꯁꯨ ꯊꯤꯌꯦ ꯐꯥꯏꯚ ꯊꯥꯎꯖꯟꯒꯨꯝꯕ ꯑꯗꯨꯃꯥꯏꯅꯀꯣ
ꯑꯣ ꯑꯗꯨꯗꯤ ꯌꯥꯏꯅ ꯅꯣꯏꯗꯤ ꯑꯩꯈꯣꯏꯗꯥ ꯌꯦꯡꯉꯨꯅꯦ ꯅꯍꯟ ꯀꯣꯏꯗꯤ ꯑꯦꯠꯂꯤꯁ ꯐꯤꯐꯇꯤꯟ ꯊꯥꯎꯖꯟꯂ ꯇꯦꯟ ꯊꯥꯎꯖꯟꯂ ꯂꯧꯕꯅꯦ ꯌꯥꯝ ꯋꯥꯏꯕ ꯑꯩꯈꯗꯤ ꯃꯩꯁꯨ ꯋꯥꯏ ꯏꯁꯤꯡꯁꯨ ꯄꯩꯁꯥ ꯄꯤꯕꯅꯦ ꯑꯩꯈꯣꯏꯗꯤ ꯌꯥꯝ ꯂꯨꯕꯅꯦ ꯁꯤꯗ ꯂꯩ ꯁꯤꯗꯤ
ꯎꯝ
ꯀꯅꯥ ꯂꯥꯛꯄ꯭ꯔꯣ ꯍꯣꯏ ꯅꯪ ꯉꯪꯕ꯭ꯔꯣ
ꯀꯅꯥꯁꯨ ꯀꯅꯁꯨ ꯂꯥꯛꯇꯦ
ꯑꯥ ꯅꯣꯏ ꯌꯨꯝꯗ ꯀꯅꯥ ꯀꯅ ꯂꯩꯕ꯭ꯔꯣ
ꯑꯩꯈꯣꯏꯗꯤ ꯁꯤ ꯌꯥꯝ ꯅꯨꯡꯉꯥꯏꯕꯅꯦ ꯑꯗꯨ ꯃꯇꯥꯡ ꯍꯥꯏꯔꯗꯤꯀꯣ ꯀꯔꯤꯁꯨ ꯎꯝ ꯍꯦꯟꯅ ꯁꯤꯖꯤꯟ ꯁꯤꯖꯤꯟꯅꯔꯗꯤ ꯈꯪꯪꯂꯣꯏꯕ ꯖꯁ ꯊꯤꯕꯗ ꯄꯨꯂꯞ ꯍꯥꯎꯁ ꯍꯣꯜ ꯄꯨꯂꯞꯀꯣ ꯌꯨꯝꯂꯞ ꯈꯨꯗꯤꯡ ꯆꯞ ꯃꯅꯥꯅ ꯊꯤꯌꯦ ꯑꯗꯨꯕꯨ ꯔꯥꯏꯁ ꯃꯤꯜ ꯂꯩꯕ
ꯌꯦꯟ ꯌꯣꯛꯄꯒꯨꯝꯕꯅ ꯈꯤꯇꯪ ꯍꯥꯞꯄꯤꯌꯦ ꯑꯗꯨ ꯉꯥꯛꯇꯅꯤꯗ
ꯑꯣ ꯑꯩꯅ ꯌꯥꯝ ꯐꯖ ꯄꯩꯁꯥ ꯇꯥꯟꯕꯁꯦ ꯌꯥꯝ ꯅꯨꯡꯉꯥꯏꯅꯦ ꯅꯣꯏꯒꯤꯗꯤ
ꯑꯗꯨ ꯃꯇꯥꯡ ꯍꯥꯏꯔꯗꯤ ꯌꯥꯝ ꯅꯨꯡꯉꯥꯏꯌꯦ
ꯎꯝ ꯖꯒꯥ ꯖꯒꯥꯅꯤꯅꯀꯣ ꯎꯝ ꯅꯁꯨ ꯀꯣꯏꯕꯨ ꯂꯥꯛꯀꯦ ꯅꯣꯡꯃ